ꯅꯨꯡꯁꯤꯕꯤ ꯅꯪꯁꯦ ꯀꯗꯥꯏꯗꯤ ꯌꯥꯝ ꯍꯩꯌꯦꯀꯣ
ꯀꯔꯤꯔꯥ
ꯏꯔꯨꯕ ꯆꯠꯈꯔꯒꯦ
ꯍꯧꯖꯤꯛꯅ ꯆꯥꯛ ꯆꯥꯕ ꯂꯣꯏꯔꯕꯅꯦ ꯍꯧꯖꯤꯛꯅꯥ ꯆꯥꯕ ꯂꯣꯏꯕ ꯉꯥꯏꯔꯤꯌꯦ ꯏꯔ ꯏꯔꯨꯒꯦꯅ ꯊꯣꯛꯄꯗ ꯁꯤ ꯑꯩꯈꯣꯏꯒꯤ ꯁꯄ꯭ꯂꯥꯏꯗꯣ ꯏꯁꯤꯡ ꯋꯥꯇꯔ ꯁꯄ꯭ꯂꯥꯏꯗꯣ ꯁꯤꯡ ꯂꯥꯛꯄ ꯃꯥꯜꯂꯦ ꯑꯥ ꯑꯁꯤ ꯋꯥꯁ ꯔꯨꯝ ꯃꯅꯥꯛꯇ ꯃꯤ ꯂꯩꯕ ꯑꯗꯨꯒꯤ ꯇꯟꯕ ꯑꯗꯨꯒꯤ ꯑꯃꯨꯛ ꯐꯝꯂꯒ ꯐꯣꯟ ꯃꯦꯠꯄꯅꯤꯅꯦ
ꯏꯁꯣꯔꯅ ꯑꯩꯕꯨ ꯅꯨꯡꯁꯤꯕꯤꯕꯅꯤ ꯎ ꯎ ꯎ
ꯎꯝ
ꯑ ꯀꯩ ꯌꯦꯟꯖꯥꯡ ꯆꯥꯔꯦ
ꯁꯧꯒ꯭ꯔꯤꯒ ꯍꯋꯥꯏ ꯑꯁꯥꯡꯕ ꯆꯥꯏꯑ
ꯀꯥꯎꯕ ꯀꯥꯎꯕ ꯑꯩꯁꯦ
ꯍꯥꯎꯇꯕ ꯏꯟꯁꯥꯡꯅꯦ
ꯎ ꯅꯊꯟꯇ ꯆꯥꯕꯅꯦꯀꯣ
ꯍꯣꯏ ꯢꯊꯟꯗ ꯆꯥꯕꯅꯦ ꯏꯊꯟꯊꯗ ꯆꯥꯗꯗꯤ ꯎꯄꯥꯏ ꯂꯩꯇꯦ ꯑꯩꯈꯣꯏꯗꯤ
ꯆꯥꯎꯅ ꯖꯥ ꯥ ꯆꯥꯎꯅ ꯅꯊꯟꯗ ꯂꯩꯕꯗꯤ
ꯖꯥꯠ ꯖꯥꯠ ꯆꯥꯅꯤꯡꯉꯥꯏꯁꯨ ꯂꯩꯇꯦꯅꯦ
ꯁꯧꯒ꯭ꯔꯤꯗꯣ ꯐ꯭ꯔꯥꯏ ꯇꯧꯔꯒ ꯆꯥꯎ
ꯑꯥꯎ
ꯗꯥꯜꯗꯣ ꯏꯔꯣꯟꯕ ꯏꯔꯣꯟꯕꯒꯨꯝꯕ ꯇꯧꯔꯒ
ꯁꯣꯒꯔꯤ ꯐ꯭ꯔꯥꯏ ꯇꯧꯔꯒ ꯍꯣꯁꯇꯦꯜꯗ ꯊꯤꯜꯂꯛꯀꯦ ꯅꯪꯒꯤ
ꯁꯧꯒ꯭ꯔꯤ ꯐ꯭ꯔꯥꯏ ꯇꯧꯑꯣ ꯗꯥꯜꯗꯣ ꯏꯔꯣꯟꯕ ꯇꯧꯔꯣ
ꯉꯝꯖꯗ꯭ꯔꯦ ꯅꯪ ꯁꯧꯒ꯭ꯔꯤ ꯐ꯭ꯔꯥꯏ ꯇꯧꯕ ꯆꯥꯈ꯭ꯔꯕ꯭ꯔꯣ
ꯐꯥꯒꯤ ꯇꯧꯕꯅꯤꯅ
ꯑꯩꯗꯤ ꯆꯥꯗꯤ ꯆꯥꯈ꯭ꯔꯕ꯭ꯔꯥ ꯍꯥꯏꯅ ꯈꯟꯕꯅꯤꯅꯦ ꯌꯥꯝ ꯏꯔꯣꯗꯤꯡꯈ꯭ꯔꯦ ꯏꯔꯨꯔꯒꯥ ꯐ꯭ꯔꯦꯁ ꯐ꯭ꯔꯦꯁ ꯑꯣꯏꯔꯣ ꯀꯔꯤ ꯋꯥꯔꯤꯔ ꯑꯥ
ꯐꯔꯥꯏ ꯇꯧꯕ ꯂꯣꯏꯅ
ꯑ ꯑ ꯑ ꯁꯧꯔꯝꯒꯅꯤ
ꯎꯝ ꯑꯗꯗꯤ ꯃꯣꯏꯗꯤ ꯌꯥꯝꯅ ꯂꯥꯏꯠ ꯑꯣꯏꯅ
ꯉꯡꯅꯤꯡꯉꯦ ꯑꯗꯨ ꯃꯀꯣꯛ ꯂꯩꯇꯦꯍꯦ ꯑꯗꯨ ꯐ꯭ꯔꯥꯏ ꯇꯧꯕꯗ ꯉꯥꯎꯒꯅꯤ ꯄꯤꯔꯅꯦ
ꯑ
ꯍꯝ
ꯎꯝ
ꯍꯌꯦꯡꯁꯦ ꯀꯗꯥꯏ ꯆꯠꯀꯦꯔꯥ ꯑꯥꯎ ꯁꯟꯗꯅꯤꯀꯣ
ꯍꯌꯦꯡꯁꯦ ꯁꯟꯗꯦꯅꯦ ꯑꯩꯈꯣꯏꯗꯤ ꯀꯔꯤ ꯆꯔꯁ ꯆꯠꯀꯅꯤ
ꯑꯣ ꯑꯩꯈꯣꯏꯁꯨ ꯆꯠꯀꯅꯤ ꯌꯦꯡꯁꯦ ꯕꯤ ꯚꯦꯁ ꯀ꯭ꯂꯥꯁ ꯗꯦꯒꯤ ꯀꯔꯤꯅꯣ ꯍꯥꯏꯕ ꯕꯤ ꯚꯦꯁ
ꯑꯗꯨꯕꯨ ꯅꯣꯏꯒꯤ ꯅꯣꯏꯒꯤ ꯁꯔꯚꯤꯁꯇꯣ ꯁꯥꯡꯒꯗꯕ ꯃꯥꯜꯂꯦ
ꯍꯣꯏ ꯈꯔꯗꯤ ꯁꯥꯡꯒꯗꯕ ꯃꯥꯜꯂ ꯍꯌꯦꯡꯁꯦ ꯑꯗꯨ ꯑꯩꯈꯣꯏꯗꯤ ꯍꯧꯕꯁꯨ ꯊꯦꯡꯉꯦ
ꯎꯝ
ꯑꯗꯨꯒꯤ
ꯎꯝ
ꯅꯨꯡꯉꯥꯏꯗꯤ ꯅꯨꯡꯉꯥꯏꯒꯅꯤ ꯌꯦꯡꯕ
ꯑꯗꯣ ꯉꯁꯤꯒꯤ ꯅꯨꯄꯥ ꯉꯁꯤꯒꯤꯗꯣ ꯅꯨꯄꯥꯗꯣ ꯖꯦꯟꯗꯔ ꯑ ꯃꯤꯛꯁ ꯇꯧꯕꯗꯣ
ꯎꯝ
ꯑ ꯑꯩꯗꯤ ꯌꯥꯝ ꯅꯣꯛꯅꯤꯡꯉꯦ ꯃꯥꯗꯣ ꯑꯩꯈꯣꯏ ꯅꯨꯄꯤꯗꯒꯤ ꯅꯨꯄꯤꯗꯒꯤ ꯍꯦꯜꯂꯦ ꯑꯃꯨꯛ ꯃꯥꯒꯤ ꯑꯦꯛꯇꯤꯡꯗꯣ ꯌꯥꯝꯅ ꯑꯩꯈꯣꯏꯕꯨ ꯍꯩꯅꯗꯕ ꯇꯥꯏꯕꯇꯀꯣ ꯅꯨꯄꯤꯒꯨꯝꯕ ꯍꯥꯏꯗꯤ
ꯅꯨꯄꯥ ꯄꯥꯝꯕꯅꯦ ꯃꯥꯗꯨ
ꯃꯥꯗꯨ ꯅꯨꯄꯥꯒꯨꯝꯅ ꯑ ꯀꯩꯅꯣ ꯑꯁ ꯅꯨꯄꯥꯒꯨꯝꯅ ꯇꯧꯗꯦꯗꯥ ꯃꯥꯒꯤ
ꯕꯗꯤꯗꯣ ꯅꯨꯄꯥ ꯍꯛꯆꯥꯡꯗꯣ ꯕꯠ ꯍꯛꯆꯥꯡꯗꯣ ꯅꯨꯄꯥ ꯑꯣꯏꯔꯁꯨ ꯃꯅꯨꯡꯒꯤꯗꯤ ꯅꯨꯄꯤꯅꯦ ꯃꯅꯨꯡꯒꯤ ꯋꯥ
ꯑꯗꯣ ꯑꯁꯦꯡꯕꯥ ꯃꯥꯁꯦ ꯅꯨꯄꯥ ꯅꯨꯄꯥ ꯄꯥꯝꯕ꯭ꯔꯥ
ꯄꯥꯝꯕꯅꯦ ꯅꯨꯄꯥ
ꯎ ꯑꯗꯨ ꯃꯥꯁꯨ ꯑꯗꯨꯝ ꯎꯝ ꯅꯨꯄꯤꯒꯤ ꯃꯑꯣꯡ ꯇꯧꯕꯅꯤꯅ ꯑꯩꯈꯣꯏꯁꯨ ꯑꯗꯨꯝ ꯏꯀꯥꯏꯕꯒꯨꯝꯕꯗꯤ ꯂꯩꯇꯦ ꯑꯃꯔꯣꯝꯗ ꯐꯩꯌꯦꯀꯣ ꯖꯥꯠ ꯖꯥꯠ ꯉꯥꯡꯕꯥ
ꯑꯗꯨ ꯉꯁꯥꯏ ꯉꯥꯏꯈꯣ ꯉꯁꯥꯏ ꯅꯨꯄꯤ ꯑꯃ ꯄꯤꯡ ꯐ꯭ꯔꯣꯛ ꯍꯥꯞꯄꯗꯣ
ꯍꯣꯏ
ꯑꯗꯨ ꯃꯥ ꯂꯤꯠꯂꯒ ꯃꯥ ꯂꯤꯠꯂꯒ ꯔꯤꯜ꯭ꯁ ꯁꯥꯅꯩ ꯍꯥꯏꯕꯅꯤ
ꯑꯍꯥ ꯍꯥ ꯅꯣꯛꯅꯤꯡꯉꯦ ꯅꯣꯏꯅꯁꯨ ꯍꯥꯏ ꯑꯩꯅ ꯑꯗꯨꯒꯨꯝꯕꯗꯤ ꯇꯧꯒꯅꯨ ꯍꯥꯏꯅ
ꯃꯥ ꯀꯨꯁꯤꯅꯤ ꯇꯅꯤꯡꯕ ꯇꯧꯁꯅꯣ ꯎꯄꯥꯏ ꯂꯩꯇꯦ ꯑꯩꯈꫭꯏꯅ ꯍꯥꯏꯔꯁꯨ ꯃꯥꯅ ꯇꯧꯅꯤꯡꯉꯗꯤ ꯑꯗꯨꯝ ꯇꯧꯒꯅꯤ
ꯑꯗꯨꯝ ꯃꯥꯅ ꯃꯦꯀꯞꯀꯨꯝꯕ ꯇꯧꯕꯗꯨꯗꯤ ꯍꯩꯈ꯭ꯔꯕꯣ ꯃꯥꯗꯤ
ꯑꯁ ꯈꯪꯗꯦꯗ ꯍꯩꯕ꯭ꯔꯥ ꯍꯩꯕ꯭ꯔꯥ ꯑꯗꯨꯗꯣ ꯃꯥ ꯇꯝꯕꯗꯣ ꯍꯧꯖꯤꯛ ꯐꯥꯎ ꯂꯣꯏꯗ꯭ꯔꯦ ꯁꯤ ꯀꯔꯤꯔꯥ ꯑ ꯃꯦꯀꯞ ꯑꯥꯔꯇꯤꯁ ꯑꯃ ꯂꯥꯏ ꯇꯣꯡꯐꯝ
ꯍꯦꯛ ꯃꯤꯡ ꯁꯤꯠ ꯃꯤꯡ ꯍꯥꯏꯕ ꯌꯥꯗꯦ ꯁꯤꯗ
ꯑꯣ ꯑꯩꯈꯣꯏꯒꯤ ꯃꯤꯡ ꯅꯠꯇꯦꯅ ꯃꯤꯒꯤꯅꯦ ꯍꯥ
ꯃꯤꯒꯤꯗꯤ ꯍꯥꯏꯕ ꯌꯥꯕ꯭ꯔꯥ ꯃꯤꯒꯤꯁꯨ ꯍꯥꯏꯕ ꯌꯥꯗꯦ ꯍꯥꯏꯅ
ꯍꯥꯏꯔꯞ ꯈꯪꯗꯦꯗꯥ
ꯎꯝ ꯌꯥꯔꯦ ꯌꯥꯔꯦ ꯍꯥꯏꯔꯅꯨ
ꯃꯉꯣꯟꯗ ꯇꯝꯕꯅꯤ ꯑꯗꯨ ꯍꯧꯖꯤꯛ ꯐꯥꯎ ꯇꯝꯕꯅꯤ ꯃꯥꯒꯤ ꯀꯣꯔ꯭ꯁꯇꯨ ꯂꯣꯏꯗ꯭ꯔꯤꯌꯦ ꯑꯗꯨꯒꯤ ꯃꯥꯗꫭ ꯄ꯭ꯔꯦꯁ ꯀ꯭ꯂꯥꯁ ꯆꯠꯀꯅꯤꯕ ꯀ꯭ꯂꯥꯁ ꯆꯠꯂꯒ ꯃꯣꯏꯒꯤ ꯑꯣꯖꯥꯅꯀꯣ ꯑꯅꯧꯕ ꯃꯦꯀꯞ ꯇꯝꯕꯤꯕꯗꯣ ꯌꯨꯝꯗ ꯍꯜꯂꯛꯑꯒ ꯄꯔꯦꯛ ꯄꯦꯛꯇꯤꯁ ꯇꯧꯔꯒ ꯑꯩꯉꯣꯟꯗ ꯑꯃꯨꯛ ꯑꯩꯒꯤ ꯃꯥꯏꯅ ꯇꯧꯕꯅꯦꯕ ꯃꯥꯅ
ꯏ ꯑꯗꯨ ꯅꯣꯏ ꯈꯪꯅꯕꯗꯤ ꯀꯨꯏꯔꯦꯀꯣ
ꯑꯈꯣꯏ ꯍꯥꯏ ꯁ꯭ꯀꯨꯜ ꯀ꯭ꯂꯥꯁ ꯑꯩꯠ ꯅꯥꯏꯟ ꯇꯦꯟ ꯑꯗꯨꯋꯥꯏꯗꯁꯨ ꯑꯩꯒꯤ ꯖꯨꯅꯤꯌꯔꯅꯦ ꯑꯗꯨꯒ ꯑꯦꯂꯕꯦꯟ ꯇꯨꯌꯦꯜꯞꯇꯁꯨ ꯑꯩꯒꯤ ꯖꯨꯅꯤꯌꯔꯅꯦ
ꯑꯣ ꯑꯣ ꯑꯗꯨ ꯃꯇꯝꯗꯨꯗ ꯁꯨꯃ ꯑꯗꯨꯃꯥꯏꯅ ꯇꯧꯕ꯭ꯔꯥ
ꯑꯗꯨꯝ ꯇꯧꯕꯅꯦ ꯍꯣꯏ ꯅꯨꯄꯤꯒꯤ ꯇꯥꯏꯞꯇ ꯑꯗꯨꯝ ꯇꯧꯈ꯭ꯔꯕꯅꯦ
ꯈ꯭ꯋꯥꯏꯗꯒꯤ ꯅꯣꯛꯅꯤꯡꯕꯗꯤ ꯅꯣꯏ ꯈꯨꯟꯒꯤ ꯅꯣꯏꯕꯗꯣ
ꯍꯣꯏ ꯍꯣꯏ
ꯑꯗꯨ ꯑꯗ ꯍꯣꯏ ꯑꯩꯗꯤ ꯅꯣꯛꯅꯤꯡꯉꯦ ꯃꯥꯗꯤ ꯇꯤꯟꯅꯕꯁꯨ ꯅꯨꯡꯉꯥꯏꯔꯝꯃꯗꯧ ꯃꯥꯜꯂꯤ
ꯅꯨꯡꯉꯥꯏꯕꯅꯦ ꯍꯣꯏ
ꯇꯤꯟꯅꯕꯁꯨ ꯅꯨꯡꯉꯥꯏꯕꯗꯤ ꯃꯥꯒꯤ ꯃꯥꯒꯤ ꯍꯛꯆꯥꯡꯁꯨ ꯃꯥꯒꯤ ꯏꯅꯔꯖꯤꯁꯨꯅ ꯌꯥꯝ ꯀꯟꯒꯅꯤ ꯑꯈꯣꯏ ꯑꯉꯥꯡ ꯑꯣꯏꯔꯤꯉꯩꯗ ꯑꯥ ꯁꯤꯡ ꯆꯟꯕ ꯆꯠ ꯖꯪꯒꯜꯗ ꯆꯠꯂꯒ ꯑꯩꯈꯣꯏꯒꯤ ꯂꯝꯕꯤ ꯈꯔ ꯐꯠꯇꯕ ꯂꯩꯔꯗꯤ ꯃꯥꯅ ꯑꯩꯈꯣꯏꯒꯤ ꯁꯤꯡ ꯍꯥꯞꯐꯝ ꯀ꯭ꯔꯤꯔꯥ ꯑꯗꯨꯗꯣ ꯃꯥꯅ ꯑꯗꯨꯝ ꯄꯨꯔꯒ ꯂꯝꯕꯤ ꯐꯠꯇꯕ ꯑꯗꯨꯝ
ꯎꯝ ꯍꯣꯢ
ꯆꯥꯛꯀ ꯂꯥꯟꯕꯅꯦ ꯃꯥꯅ
ꯎꯝ ꯎꯝ ꯐꯩꯌꯦ ꯃꯁꯛꯄꯨꯁꯨ ꯌꯥꯝ ꯅꯣꯛꯅꯤꯡꯉꯦ ꯑꯩꯗꯤ
ꯑꯗꯨꯅꯦ ꯑꯈꯣꯏꯅ ꯑꯗꯨꯝ ꯊꯥꯏꯅꯗꯣ ꯊꯥꯏꯅꯉꯩꯗꯗꯤ ꯀꯔꯤ ꯍꯥꯏꯁꯤꯔꯥ ꯅꯨꯡꯁꯤ ꯈꯔꯥ ꯈꯔꯥ ꯎꯝ ꯇꯞꯂꯒ ꯅꯨꯡꯁꯤꯠ ꯂꯥꯛꯄꯗꯨꯗꯀꯣ ꯔꯁꯔꯥ ꯃꯥ ꯐꯤ ꯑꯃ ꯄꯥꯏꯔꯒ ꯑꯥ ꯃꯊꯛꯇ ꯆꯤꯡꯉꯒ ꯏꯁꯩ ꯁꯥꯔꯒ ꯑꯗꯨꯝ ꯆꯦꯟꯕꯅꯦ ꯃꯥꯗꯣ
ꯎꯝ ꯎꯝ
ꯅꯣꯛꯅꯤꯡꯕꯅ ꯁꯤ ꯍꯟꯗꯛꯇꯤ ꯀꯔꯤꯔ ꯑꯥ ꯃꯄꯥꯟꯂꯣꯝꯗ ꯂꯩꯕꯒꯤꯀꯣ ꯈꯔ ꯐꯥꯏ ꯑꯗꯨꯕꯨ ꯑꯗꯨ ꯑꯣꯏꯔꯁꯨ ꯑꯗꯨꯝ ꯏꯗꯤ ꯃꯥꯡꯗꯦꯅ
ꯑꯣ ꯃꯥꯗꯤ ꯑꯗꯨꯝ ꯌꯦꯡꯕꯗꯁꯨ ꯅꯨꯡꯉꯥꯏꯗ ꯅꯨꯄꯥꯒꯤ ꯏꯁꯇꯥꯏꯜ ꯇꯧꯔꯁꯨ ꯑꯗꯨꯝ ꯅꯨꯡꯉꯥꯏꯗ
ꯎꯝ ꯉꯁꯤ ꯑꯩꯈꯣꯏꯒ ꯆꯠꯄꯗꯨꯅꯤ ꯔꯦꯁꯤꯔꯥ ꯑꯗꯨꯝ ꯇꯧꯋꯦꯕ
ꯍꯣꯏ ꯍꯣꯏ ꯍꯣꯏ ꯇꯧꯋꯦ ꯑꯗꯨꯒ ꯀꯩꯅꯣ ꯌꯥꯝꯅ ꯐ꯭ꯔꯤꯁꯨ ꯑꯣꯏ ꯑꯣꯏꯗꯕꯒꯨꯝꯅꯀꯣ
ꯍꯥꯥ
ꯀꯩꯅꯣ ꯌꯥꯝ ꯐ꯭ꯔꯤ ꯑꯣꯏꯗꯕ ꯁꯛꯄꯁꯨ ꯃꯥꯟꯕꯀꯣ
ꯍꯣꯏ ꯉꯁꯤ ꯑꯍꯥꯟꯕ ꯑꯣꯏꯕꯒꯤꯅꯤ ꯃꯊꯪꯗꯗꯤ ꯇꯧꯒꯗꯕ ꯃꯥꯟꯗꯦ
ꯎꯝ ꯎꯝ ꯑꯗꯨꯒ ꯑꯩꯈꯣꯏꯕꯨ ꯄꯨꯕꯤꯕꯗꯨꯁꯨ ꯌꯥꯝ
ꯍꯣꯏ ꯌꯥꯝ ꯐꯕꯅꯦ ꯍꯣꯏ ꯃꯥꯁꯨ ꯀꯣ ꯑꯗꯨꯝ ꯀꯣꯏꯕꯗꯨ ꯌꯥꯝ ꯆꯠꯅꯤꯡꯃꯦ ꯑꯗꯨꯒꯤ ꯑꯩꯈꯣꯏꯒ ꯇꯤꯟꯅꯕꯗꯨ ꯌꯥꯝ ꯅꯨꯡꯉꯥꯏꯕꯅꯦ ꯃꯥꯁꯨ ꯆꯠꯅꯤꯡꯉꯦ ꯈꯣꯏꯁꯨ ꯆꯠꯅꯤꯡꯉꯦ ꯃꯥ ꯒꯥꯔꯤ ꯆꯥꯎꯕ ꯂꯩꯕꯒꯤꯀꯣ ꯃꯥ ꯆꯠꯅꯤꯡꯗꯦ ꯀꯣꯏ ꯆꯠꯁꯤ ꯂꯥꯛꯑꯣ ꯍꯥꯏꯅ ꯑꯗꯨꯝ ꯀꯥꯎꯒꯅꯤ ꯌꯥꯝ ꯐꯕꯅꯦ
ꯍ ꯂꯩꯩꯔꯗꯤ ꯀꯥꯏꯗꯦ ꯑꯗꯨꯕꯨ ꯑꯩꯈꯣꯏꯒꯨꯝꯅ ꯂꯥꯏꯔꯗꯤ ꯑꯩꯈꯣꯏꯅ ꯑꯃꯨꯛ
ꯂꯦ ꯄꯥꯏꯕꯅꯤ ꯄꯥꯏꯕꯅꯤ ꯄꯩꯁꯥ ꯂꯩꯕꯅꯤ ꯑꯗꯨꯅꯅꯦ ꯑꯩꯈꯣꯏꯅ ꯀꯣ ꯉꯥꯏꯀꯣ ꯃꯥꯒ ꯑꯆꯥꯄꯣꯠ ꯆꯥꯕꯁꯨ ꯑꯗꯨꯝ ꯀꯧꯒꯅꯤ ꯆꯥꯕ ꯆꯠꯁꯦ ꯍꯥꯏꯔꯒꯀꯣ ꯑꯩꯈꯣꯏꯅ ꯃꯃꯥꯡꯗ ꯄꯩꯁꯥ ꯑꯗꯨꯒꯨꯝꯕ ꯀꯥꯜꯀꯨꯂꯦꯠ ꯇꯧꯔꯗꯤꯀꯣ ꯃꯥꯒꯤ ꯃꯥꯒꯤ ꯄꯩꯁꯥꯅ ꯑꯗꯨꯝ ꯄꯤꯈ꯭ꯔꯅꯤ ꯑꯗꯨꯒꯤꯅꯤ ꯉꯁꯥꯏ ꯃꯥꯒꯤ ꯂꯩꯗꯕꯤꯗ ꯅꯉꯣꯟꯗꯅꯤꯕꯗꯨ ꯎꯝ ꯅꯍꯥꯟ ꯀꯗꯥꯏꯗꯔ ꯔꯥꯃꯦꯟ ꯆꯥꯕ ꯆꯠꯁꯦ ꯍꯥꯏꯔꯒ ꯑꯩꯈꯣꯏ ꯑꯗꯨꯝ ꯆꯠꯄꯅꯦꯕ ꯃꯥꯅ ꯄꯩꯁꯥ ꯑꯌꯥꯝꯕ ꯄꯤꯕꯅꯦꯕ ꯑꯗꯨ
ꯎꯝ
ꯑꯃꯨꯛ ꯊꯥꯈꯤꯕꯅꯦ ꯃꯥꯒꯤ ꯑꯩꯈꯣꯏꯅ ꯀꯥꯜꯀꯨꯂꯦꯠ ꯇꯧꯕ ꯃꯃꯥꯡꯗ ꯍ
ꯑꯗꯨꯅꯦ ꯐꯗꯤ ꯐꯖꯗꯦꯅ
ꯎꯝ
ꯑꯩꯈꯣꯏꯗꯤ ꯂꯩꯇꯕꯒꯤ ꯇꯧꯕꯅꯤꯅ ꯑꯗꯨꯕꯨ ꯃꯤ ꯃꯃꯥꯡꯗꯗꯤ ꯐꯖꯗ꯭ꯔꯦꯕ ꯑꯩꯈꯣꯏꯒꯤ
ꯑꯗꯨꯅꯦ ꯑꯗꯨ ꯅꯨꯄꯥꯗ ꯑꯩ ꯑꯗꯨꯝ ꯄꯩꯁꯥ ꯃꯔꯛ ꯃꯔꯛꯇ ꯑꯩꯒꯤ ꯄꯩꯁꯥ ꯋꯥꯏꯐꯝꯅꯦ ꯃꯥꯗꯣ ꯑꯩ ꯏꯃꯔꯁꯤꯒꯨꯝꯕ ꯂꯥꯏꯔ ꯃꯉꯣꯟꯗ ꯑꯗꯨꯝ ꯋꯥꯏꯕꯅꯦ
ꯎꯝ
ꯃꯥꯁꯨ ꯑꯩꯈꯣꯏꯒꯤ ꯀꯟꯗꯤꯁꯟꯗꯨ ꯒꯌ꯭ꯥꯟ ꯇꯥꯌꯦꯕ ꯄꯩꯁꯥ ꯂꯩꯇꯦ ꯂꯩꯔꯒ ꯂꯩꯌꯦ ꯂꯩꯇꯕꯒ ꯂꯩ ꯍꯥꯏꯕꯗꯣꯀꯣ ꯃꯥꯗꯨꯁꯨ ꯒꯌꯥꯟ ꯇꯥꯕ ꯑꯗꯨꯒꯤ
ꯃꯤ ꯌꯥꯝ ꯐꯕꯅꯦ ꯃꯥꯗꯣ ꯅꯥ ꯑꯥ ꯀ꯭ꯔꯤꯔꯥ ꯅꯨꯄꯤ ꯑꯃ ꯀꯟꯅ ꯅꯨꯡꯁꯤꯅꯕꯅꯦ ꯅꯨꯄꯤꯗꯣ ꯍꯥꯟꯅ ꯌꯨꯝ ꯄꯥꯟꯕ ꯑꯣꯏꯕ ꯑꯗꯨꯒꯤ ꯃꯥ ꯃꯥꯅꯗꯤ ꯄꯥꯝꯕ ꯃꯁꯛꯇꯤ ꯐꯖꯩꯀꯣ ꯃꯁꯛ ꯊꯤꯕ ꯅꯠꯇꯦ ꯑꯗꯨ ꯅꯨꯄꯤꯗꯣ ꯐꯖꯩꯃꯤ ꯋꯥꯏꯠ ꯑꯣꯏꯔꯒ ꯉꯥꯎꯔꯒ ꯀꯣ ꯑꯗꯣ ꯃꯣꯏꯒꯤ ꯐꯦꯡ ꯗꯤ ꯃꯣꯏꯒꯤ ꯐꯦꯃꯤꯂꯤꯅꯗꯤ ꯌꯥꯗꯕ ꯍꯥꯏꯕꯗꯤ ꯑꯩꯈꯣꯏ ꯐꯦꯃꯤꯂꯤꯁꯨ ꯁꯨ ꯌꯨꯝ ꯍꯥꯟꯅ ꯄꯥꯟꯈꯤꯕ ꯃꯤꯕꯨ ꯑꯩꯈꯣꯏꯒꯤ ꯃꯧ ꯑꯣꯏꯅ ꯂꯧꯁꯤꯟꯕꯗꯣ ꯇꯜꯂꯦꯕꯥ
ꯎꯝ
ꯑꯗꯨꯒꯤ ꯃꯃꯥꯅ ꯌꯥꯗꯕ ꯑꯃꯨꯛ ꯅꯨꯡꯁꯤꯅꯩ ꯑꯃꯨꯛ ꯑꯃꯨꯛ ꯇꯣꯛꯀꯅꯤ ꯑꯃꯨꯛ ꯅꯨꯡꯁꯤꯅꯤ ꯑꯃꯨꯛ ꯇꯣꯛꯀꯅꯤ ꯂꯣꯏꯔꯦ ꯑꯗꯨ ꯅꯨꯄꯤꯗꯣ ꯑꯉꯥꯡ ꯃꯆꯥ ꯃꯆꯥ ꯑꯃ ꯂꯩꯔꯦꯕ ꯅꯨꯄꯤ ꯃꯆꯥ ꯑꯃ
ꯎꯝ ꯎꯝ
ꯑꯗꯨꯒꯤ ꯑꯗꯨꯒꯤꯅꯤꯗ ꯄꯨꯛ ꯌꯥꯝ ꯐꯥꯕꯅꯦ ꯇꯤꯟꯅꯕ ꯌꯥꯝ ꯅꯨꯡꯉꯥꯏꯕꯅꯦ ꯑꯩꯈꯣꯏꯅ ꯁꯤꯗ ꯄꯨꯕꯤꯌꯨ ꯍꯥꯏꯔꯗꯤ ꯑꯗꯨꯝ ꯄꯨꯕꯤꯕꯅꯤ
ꯎꯝ
ꯉꯁꯤꯒꯤ ꯈꯣꯡꯆꯠꯁꯦ ꯌꯦꯡꯉꯣ ꯑꯩꯈꯣꯏ ꯂꯥꯏꯟꯗꯒꯨꯝꯕ ꯆꯠꯂꯗꯤ ꯄꯩꯁꯥ ꯌꯥꯝ
ꯑꯗꯨꯅꯦ
ꯂꯨꯄꯥ ꯆꯅꯤ ꯈꯛꯇ ꯇꯤꯡꯂꯒ ꯑꯆꯥꯄꯣꯠ ꯐꯪꯕꯁꯦ ꯌꯥꯝ ꯅꯨꯡꯉꯥꯏꯌꯦ ꯁꯦꯡꯕ ꯍꯥꯏꯕꯗꯣ ꯑꯣ ꯌꯥꯝ ꯐꯩꯌꯦ ꯑꯩꯈꯣꯏꯒꯤꯗꯤ
ꯏꯔꯨꯁꯨ ꯏꯔꯨꯅꯤꯡꯈ꯭ꯔꯦ ꯃꯤꯁꯨ ꯍꯧꯖꯤꯛ ꯐꯥꯎ ꯂꯩ ꯐ꯭ꯔꯦꯝ ꯄꯨꯝꯕꯣꯔꯣꯗ ꯏꯔꯨꯕꯒꯤ ꯆꯥꯟꯁ ꯂꯩꯔꯦ ꯑꯩꯁꯦ
ꯏꯁ ꯑꯥ ꯎꯝ ꯅꯪꯗꯤ ꯑꯦꯅꯤ ꯇꯥꯏꯝ ꯂꯧꯕ ꯌꯥꯏꯅ
ꯍꯣꯏ ꯑꯗꯨꯅꯤ ꯇꯧꯋꯦꯜ ꯒꯗꯣ ꯁꯦꯠꯂꯒ ꯕꯥꯠꯔꯨꯝꯗ ꯇꯤꯡ ꯂꯥꯎꯔꯒ ꯑꯗꯨꯝ ꯂꯨ
ꯑꯍꯥ ꯅꯣꯏꯒꯤ ꯅꯦꯛꯁ ꯗꯣꯔꯗꯣ ꯃꯤ ꯂꯩꯇ꯭ꯔꯣ ꯑꯩꯒꯤ ꯋꯥꯈꯜꯁꯦ ꯍꯧꯖꯤꯛꯐꯥꯎ ꯅꯪꯁꯦ ꯅꯍꯥꯟ ꯂꯩꯕ ꯄꯦꯟꯗꯨꯗ ꯂꯩꯕ꯭ꯔꯥ ꯈꯜꯂ
ꯑꯁ ꯅꯠꯇꯦ ꯅꯠꯇꯦ ꯏꯕꯥꯅꯤ ꯍꯥꯟꯅ ꯂꯩꯕ ꯔꯦꯟꯠ ꯗꯨꯁꯨ ꯍꯟꯗꯛ ꯐꯦꯃꯤꯂꯤ ꯂꯩꯕꯒꯤ ꯂꯩꯕ ꯅꯨꯡꯉꯥꯏꯇꯕ ꯃꯥꯜ
ꯎꯝ
ꯗꯩ ꯌꯥꯝ ꯀꯛꯆꯤꯟ ꯀ꯭ꯔꯣ ꯇꯧꯈ꯭ꯔꯦꯕ ꯂꯥꯡꯕ ꯑꯉꯥꯡ ꯌꯥꯎꯕꯅꯤꯅꯀꯣ ꯍꯥꯟꯅꯗꯤ ꯑꯟꯇꯤꯗꯤ ꯐꯦꯃꯤꯂꯤ ꯊꯝꯅꯤꯡꯗꯦ ꯍꯥꯏꯕꯅꯦꯕ ꯑꯗꯨꯝ ꯃꯤ ꯂꯩꯇꯕꯒꯤ ꯌꯨꯝꯗꯤꯃꯨꯛ ꯊꯝꯕ ꯃꯥꯜ
ꯎꯝ ꯍꯣꯏ ꯐꯠꯇꯦꯗ ꯐꯦꯃꯤꯂꯤꯗꯤ ꯂꯥꯏꯔꯤꯛ ꯇꯝꯕ ꯃꯤ ꯊꯤꯅ ꯐꯩ
ꯎꯝ
ꯑꯗꯨꯗꯤ ꯐꯥꯔꯦꯀꯣ ꯑꯩꯁꯨ ꯃꯤ ꯈꯔ ꯍꯦꯟꯅ ꯌꯦꯡꯉꯒ ꯏꯔꯨꯅꯤꯡꯉꯥꯏ ꯇꯧꯒꯦ ꯍꯥꯌꯦꯡꯁꯨ ꯑꯃꯨꯛ ꯀꯣꯜ ꯇꯧꯔꯛꯄ ꯌꯥꯏ ꯍꯣꯔꯦꯟꯁꯨ ꯑꯃꯨꯛ ꯇꯧꯔꯛꯄ ꯌꯥꯏꯀꯣ ꯎꯝ ꯑꯣꯀꯦ ꯑꯣꯀꯦ ꯊꯝꯖꯔꯦ